ꯎꯝ ꯇꯕ꯭ꯔꯣ
ꯇꯥꯏꯌꯦ ꯇꯥꯏꯌꯦ ꯑ
ꯅꯪꯒꯤꯁꯦ ꯑꯩꯒꯤ ꯋꯥꯔꯤꯗꯣ ꯀꯔꯦꯝ ꯅꯥꯏꯔꯣ ꯀꯃꯥꯏꯅ ꯇꯧꯅꯣ
ꯅꯪ ꯍꯣꯏꯗꯣ ꯅꯨꯡꯁꯤꯌꯦ
ꯌꯦ ꯅꯨꯡꯁꯤ ꯀꯥꯟꯗ ꯅꯨꯡꯁꯤꯕ ꯄꯥꯔꯠꯇꯣ ꯍꯥꯏꯔꯛꯑꯣ ꯀꯔꯝꯕ ꯄꯥꯔꯠꯇꯨꯅꯣ
ꯀꯩ ꯍꯥꯏꯁꯤꯔꯦ ꯄꯥꯔꯠ ꯂꯩꯇꯦ ꯅꯪꯅ ꯑꯗꯨꯝ ꯃꯊꯪ ꯃꯊꯪ ꯋꯥꯔꯤ ꯂꯤꯔꯛꯄꯗꯣ ꯑꯗꯨ ꯇꯥꯕ ꯅꯨꯡꯁꯤꯌꯦꯕ
ꯑꯁ ꯅꯪꯒꯤꯁꯨ ꯂꯥꯏꯅꯥ ꯂꯥꯏꯌꯦꯡꯅꯗꯤ ꯂꯥꯏꯌꯦꯡ ꯂꯥꯏꯌꯦꯡꯕ ꯉꯝꯃꯣꯏꯍꯦ
ꯎꯝ ꯄꯨꯟꯁꯤꯁꯦ ꯂꯨꯑꯦ ꯍꯥꯏꯕꯗꯨꯅꯤ ꯅꯠꯇ꯭ꯔꯥ
ꯅꯪꯅ ꯅꯨꯡꯁꯤꯕ ꯃ ꯄꯥ ꯈꯪꯗꯕꯁꯤꯅꯤ ꯑꯩꯅ ꯂꯨꯔꯤꯁꯦ
ꯑꯗꯨꯅꯤ ꯑꯩꯅ ꯍꯥꯏꯔ ꯅꯪꯅ ꯇꯞꯅ ꯇꯞꯅ ꯃꯊꯪ ꯃꯊꯪ ꯅꯤꯔꯛꯄꯗꯣ ꯅꯨꯡꯁꯤ ꯍꯥꯏꯕꯅꯤ ꯀꯩꯅꯒꯤꯩꯅꯣ ꯑꯗꯨꯕꯨ
ꯑꯗꯣ ꯑꯃꯨꯛꯀ ꯑꯩꯅ ꯂꯤꯈꯤꯕ ꯋꯥꯔꯤꯗꯣ ꯅꯪ ꯑꯣꯏꯅ ꯂꯤꯔꯛꯑꯣ ꯇꯥꯒꯦ ꯆꯨꯝꯕ꯭ꯔꯥ ꯆꯨꯝꯗꯕ꯭ꯔꯥ
ꯑꯁ ꯁꯤ ꯌꯥꯔꯣꯏꯅ ꯀꯩꯅꯣꯅ
ꯑꯩ ꯑꯩꯁꯦ ꯁꯤꯡꯗ꯭ꯔꯥ
ꯁꯤꯕꯨ ꯋꯥꯅꯦꯅ ꯀꯩꯅꯣ
ꯑꯩꯁꯨ ꯁꯦꯡꯗ꯭ꯔꯥ
ꯀꯔꯤ ꯁꯤꯡꯗ꯭ꯔꯥ
ꯁꯤꯡꯗ꯭ꯔꯥ ꯅꯪ ꯕꯣꯜ ꯌꯦꯡꯗꯣꯏꯔꯣ ꯍꯣꯔꯦꯟ
ꯌꯦꯡꯉꯤ ꯑꯗꯣ ꯑꯁ ꯍꯧꯖꯤꯛꯁꯦ ꯃꯥꯏ ꯇꯠꯈ꯭ꯔꯦꯅꯦ ꯉꯥꯏꯤꯗ ꯅꯣꯏ ꯑꯗꯨꯗꯤ
ꯍꯥ
ꯑꯩꯈꯣꯏꯗꯗꯤ ꯃꯩ ꯇꯠꯈ꯭ꯔꯦ
ꯑꯣ ꯐꯣꯟꯗ ꯌꯦꯡꯉꯣꯅ ꯐꯣꯟꯗꯗꯤ ꯃꯌꯦꯛ ꯇꯞꯂꯁꯨ ꯄ꯭ꯔꯣꯕ꯭ꯂꯦꯝ ꯂꯩꯔꯝꯃꯣꯏꯅ
ꯂꯩꯔꯝꯃꯣꯏ ꯕꯦꯇ꯭ꯔꯤ ꯂꯩꯔꯝꯗ꯭ꯔꯗꯤ
ꯌꯥꯝ ꯅꯨꯡꯁꯤꯕ ꯋꯥꯔꯤꯅꯦ ꯕꯦꯇ꯭ꯔꯤ ꯀꯌꯥ ꯂꯩꯕ꯭ꯔꯥ ꯍꯧꯖꯤꯛ
ꯍꯣꯏ ꯉꯁꯤ ꯑꯣ ꯍꯧꯖꯤꯛ ꯑ ꯇꯨ
ꯇꯨ
ꯇꯨ ꯐꯥꯏ ꯑꯣꯔ ꯌꯥꯡꯈꯩ
ꯑꯆꯥ ꯆꯥ ꯐꯤꯐꯇꯤ ꯇꯨ ꯌꯥꯝꯃꯤꯍꯦ ꯅꯪꯒꯤ ꯕꯦꯇ꯭ꯔꯤꯁꯦ ꯑꯩꯒꯤ ꯐꯣꯟꯗꯧꯅ ꯗꯣꯡ ꯗꯣꯡ ꯗꯣꯡ ꯆꯣꯡꯗꯥꯕꯤꯔꯥ ꯅꯠꯇ꯭ꯔꯒ ꯈꯔ ꯂꯦꯞꯄꯔꯥ
ꯑꯁ ꯗꯣꯡ ꯗꯣꯡ ꯗꯣꯡꯗꯒꯤꯁꯨ ꯈꯔ ꯐꯕ ꯂꯦꯞꯄꯒꯤꯁꯨ ꯈꯔ ꯇꯥꯕ ꯍꯥꯏꯕ
ꯑꯠꯆꯥ ꯑꯠꯆꯥ ꯑꯦꯚꯔꯦꯁꯅꯦ ꯌꯥꯔꯤꯁꯦ ꯑꯩꯒꯤꯗꯤ ꯅꯦꯠꯄꯨ ꯍꯥꯡꯉꯕ ꯃꯇꯣꯝꯇ ꯗꯣꯡ ꯗꯣꯡ ꯗꯣꯡ ꯗꯣꯡ ꯗꯣꯡ ꯗꯣꯡ ꯗꯣꯡ ꯗꯣꯡ ꯗꯣꯡ ꯗꯣꯡ ꯆꯣꯡꯉꯦ
ꯑꯩ ꯑꯩꯒꯤꯗꯤ ꯅꯦꯠ ꯍꯥꯡꯉꯁꯨ ꯍꯥꯡꯉꯁꯨ ꯑꯗꯨꯝ ꯆꯠꯂꯦ ꯑꯗꯣ ꯅꯦꯠ ꯅꯦꯠꯇꯣ ꯑ ꯀꯩ ꯍꯥꯏꯁꯤꯔꯥ ꯃꯤꯅꯤꯠ ꯃꯉꯥꯒꯨꯝꯕ ꯑꯣꯐ ꯇꯧꯔꯗꯤ ꯑꯃꯨꯛꯀ ꯍꯥꯡꯉꯗꯤ ꯑꯁ ꯌꯥꯗ꯭ꯔꯦ ꯐꯣꯟ ꯂꯦꯛ
ꯑ ꯌꯥꯏ ꯌꯥꯏ ꯌꯥꯏꯏ ꯏꯕꯅꯤꯁꯦ ꯑ ꯐꯣꯟ ꯃꯐꯝ ꯑꯃꯗ ꯊꯝꯕ ꯑꯣꯟꯕꯗ ꯑꯗꯨꯝ ꯀꯦꯖꯤ ꯑꯃ ꯇꯥꯒꯅꯤ
ꯀꯨꯏꯔꯔꯣꯏꯗ ꯃꯥꯟꯗ꯭ꯔꯔꯧꯗ ꯌꯥꯗ꯭ꯔꯦ
ꯑꯩꯒꯤꯁꯨꯅꯦ ꯑꯩ ꯍꯟꯗꯛ ꯐꯣꯟ ꯂꯩꯒꯦ ꯇꯧꯕꯅꯦ ꯑꯗꯨꯕꯨ ꯐꯣꯟ ꯂꯩꯗꯣꯕ ꯄꯩꯁꯥꯗꯣ ꯃꯀꯣꯛ ꯃꯃꯩ ꯁꯝꯅꯗꯕꯤ ꯂꯣꯏ ꯆꯦꯟꯈ꯭ꯔꯦ
ꯉꯁꯥꯏ ꯌꯥꯝ ꯅꯣꯛꯄꯗꯣ ꯅꯤꯡꯁꯤꯡꯉꯕꯅꯦ
ꯑꯁ ꯍꯧꯖꯤꯛ ꯀꯞꯅꯤꯡꯉꯛꯑꯗ
ꯑꯃꯨꯛꯀꯁꯨ ꯅꯣꯛꯑꯣꯅꯦ
ꯑ ꯑꯩ ꯀꯞꯅꯤꯡꯈ꯭ꯔꯦ ꯍꯥꯏꯔꯒ
ꯍꯧꯖꯤꯛꯀꯤꯗꯣ ꯄꯛꯇ꯭ꯔꯦ ꯉꯁꯥꯏꯒꯤꯗꯣ ꯑꯣꯏꯗꯣ ꯅꯨꯡꯁꯤꯌꯦ
ꯑꯩ ꯅꯪꯕꯨꯗꯤ ꯌꯥꯝ ꯅꯨꯡꯁꯤꯌꯦ
ꯑꯗꯨꯅꯦ ꯄꯨꯟꯁꯤ ꯍꯥꯏꯗꯣ
ꯑꯩ ꯅꯪꯕꯨ ꯅꯨꯡꯁꯤꯌꯦꯕ ꯃꯇꯥꯡ ꯍꯥꯏꯕꯤꯌꯨꯔꯥ
ꯍ ꯀꯔꯤ ꯍꯥꯏꯕꯅꯣ ꯀꯔꯤ ꯍꯥꯏꯌꯣ ꯍꯥꯏꯅꯣ
ꯑꯩ ꯅꯠꯇꯦ ꯑꯩꯅ ꯅꯪꯕꯨ ꯅꯨꯡꯁꯤꯕ ꯃꯇꯥꯡ ꯂꯩꯌꯦ ꯍꯥꯏꯕ
ꯑꯗꯨꯅꯦꯕ
ꯍꯥꯏꯕꯤꯌꯣꯔꯥ
ꯍꯥꯏꯕꯤꯌꯣ
ꯑꯩꯅ ꯅꯍꯥꯟ ꯐꯣꯟ ꯇꯧꯁꯦ ꯍꯥꯏꯔꯒ ꯕꯤꯠ ꯌꯥꯎꯖꯥꯗꯦꯌꯦ
ꯀꯩ ꯍꯥꯏꯕ
ꯑꯩꯅ ꯅꯪꯕꯅ ꯅꯍꯥꯟ ꯐꯣꯟ ꯇꯧꯁꯦ ꯍꯥꯏꯔꯒ ꯅꯪꯅ ꯑꯁ ꯑꯩ ꯍꯧꯖꯤꯛ ꯕꯤꯠ ꯌꯥꯝ ꯇꯦꯛꯏꯌꯦ ꯍꯌꯦꯡ ꯍꯪꯆꯤꯠ ꯇꯧꯁꯦ ꯍꯥꯏꯕꯗꯣ ꯌꯥꯝ ꯅꯨꯡꯁꯤꯌꯦ ꯑꯩꯗꯣ ꯑꯗꯨ ꯑꯗꯨ ꯄꯥꯠꯇꯣ ꯌꯦꯡꯉ ꯌꯥꯝꯅ ꯑꯃꯨꯛ ꯑꯩꯗꯣ ꯑꯩꯒꯤꯁꯨ ꯄꯥꯂꯤꯕꯅꯦꯀꯣ ꯅꯪ ꯉꯛꯇ ꯅꯠꯇꯦꯀꯣ
ꯑ
ꯌꯥꯝ ꯅꯨꯡꯁꯤꯕ ꯋꯥꯅꯤꯗ ꯑꯗꯨ ꯑꯗꯨꯒꯤ ꯃꯇꯥꯡꯗꯣ ꯊꯃꯣꯏ ꯌꯥꯝ ꯀꯥꯏꯔ ꯂꯩꯕꯗꯣ ꯅꯪꯅ
ꯅꯪꯅ ꯃꯔꯝ ꯑꯣꯏꯔꯒ ꯑꯩꯉꯣꯟꯗ ꯊꯃꯣꯏ ꯀꯥꯏꯍꯟꯈ꯭ꯔꯦ
ꯑꯗꯨꯒ ꯃꯤꯅ ꯃꯤꯅ ꯑꯩꯉꯣꯟꯗ ꯍꯥꯡꯉꯛꯑꯁꯨ ꯑꯩꯁꯨ ꯑꯩ ꯌꯥꯝ ꯂꯩꯇꯦ ꯍꯧꯖꯤꯛ ꯑꯩ
ꯍꯥꯟꯗꯤ ꯌꯦꯡꯉꯁꯦ ꯅꯪ ꯑꯩꯁꯨ ꯅꯪꯒꯤ ꯃꯇꯧ ꯇꯧꯈ꯭ꯔꯦꯅ
ꯑꯁ ꯉꯔꯥꯡꯗꯤ ꯑꯁ ꯊꯨꯝꯃꯣꯏ ꯀꯥꯏꯈꯤꯕꯅꯤꯗ
ꯉꯔꯥꯡ ꯅꯠꯇꯦ ꯅꯪꯅ ꯑꯩꯉꯣꯟꯗ ꯍꯥꯏꯕꯗꯤ ꯉꯔꯥꯡꯒꯤ ꯉꯔꯥꯡꯅꯦ
ꯑꯣ ꯀꯥꯎꯔꯦ ꯀꯣ ꯉꯁꯤ ꯉꯁꯤ ꯈꯛꯇ ꯑꯣꯏꯔꯦ ꯑꯃꯨꯛ ꯍꯧꯕ
ꯑꯥ
ꯅꯨꯃꯤꯠ ꯑꯅꯤ ꯅꯨꯃꯤꯠ ꯑꯅꯤ ꯑꯍꯨꯝꯗꯤ ꯂꯦꯞꯈ꯭ꯔꯕꯅꯤ
ꯑꯩꯒꯤ ꯚꯤꯇꯣ ꯂꯥꯛꯄ꯭ꯔꯥ ꯑꯩꯈꯣꯏ ꯑꯩꯈꯣꯏꯒꯤ ꯑꯩꯈꯣꯏꯒꯤ ꯒꯦꯡꯁꯇꯥꯔꯁꯤꯡꯅꯤꯅꯦ
ꯎꯝ ꯎꯝ
ꯄꯛꯇꯔ꯭ꯦꯗ ꯑꯗꯨꯗꯤ
ꯑꯍꯦ ꯅꯪ ꯑꯩꯈꯣꯏ ꯒ꯭ꯔꯨꯞ ꯇ ꯑꯐꯥꯎꯕꯁꯤꯡꯗꯣ ꯎꯝ ꯌꯥꯝ ꯑꯦꯛꯇꯤꯚ ꯑꯣꯏꯕ ꯃꯤꯅꯦꯅꯦ ꯍꯧꯖꯤꯛ ꯑꯩꯉꯣꯟꯗ ꯐꯣꯟ ꯇꯧꯔꯛꯄꯁꯦ ꯑꯩꯈꯣꯏ ꯀꯥꯡꯕꯨ ꯅꯦꯃꯦ
ꯅꯣꯏ ꯀꯥꯡꯕꯨꯁꯦ ꯌꯥꯝ ꯅꯨꯡꯉꯥꯏꯔꯝꯅꯤ ꯍꯦ ꯑꯗꯨꯗꯤ
ꯈꯪꯗꯦꯗ ꯑꯩꯈꯣꯏ ꯀꯥꯡꯕꯨꯁꯦ ꯑꯩꯗꯤ ꯉꯥꯏꯍꯥꯛꯪ ꯏꯟꯇꯔꯚꯤꯌꯨ ꯂꯧꯕꯤꯔꯁꯤꯅꯦ ꯄꯔꯦꯡ ꯐꯝꯃꯒ ꯋꯥꯔꯤ ꯌꯥꯝ ꯊꯣꯛꯀꯅꯤ
ꯍꯣꯏꯅꯦ ꯅꯪꯗꯤ ꯋꯥꯔꯤ ꯂꯤꯕꯁꯨ ꯌꯥꯝ ꯍꯩ
ꯅꯪ ꯑꯩ ꯍꯥꯠꯀꯅꯤꯍꯦ ꯅꯪ ꯑꯩꯉꯣꯟꯗ ꯌꯥꯝ ꯊꯥꯖꯗꯦ ꯑꯩꯅ ꯉꯁꯥꯏ ꯂꯤꯕ ꯋꯥꯔꯤꯁꯦ ꯅꯪꯅ ꯐꯥꯒꯤ ꯇꯥꯍꯟꯗꯧꯔꯦ ꯍꯥꯏ ꯎꯝ
ꯐꯥꯒꯤ ꯇꯥꯍꯟꯕ ꯅꯠꯇ꯭ꯔꯦ ꯅꯪ ꯅꯪ ꯅꯪꯒꯤ ꯋꯥꯈꯜꯗꯨꯅꯅꯤꯅꯦ ꯀꯩꯅꯣ
ꯅꯪ ꯊꯥꯖꯕ꯭ꯔꯥ
ꯊꯥꯖꯩꯌꯦꯕ
ꯑꯩ ꯑꯗꯨꯒꯤ ꯋꯥꯔꯤ ꯃꯤ ꯑꯅꯤꯗ ꯂꯤꯈ꯭ꯔꯦ ꯍꯧꯖꯤꯛ
ꯑꯣ ꯌꯥꯏꯅꯦ ꯊꯨꯏꯅꯦ
ꯃꯤ ꯑꯅꯤ ꯍꯥꯏꯁꯦ ꯀꯩꯅꯣꯅꯦꯍꯦ ꯏꯅꯥꯎ ꯅꯨꯄꯥ ꯉꯁꯥꯏ ꯑꯩꯅ ꯐꯣꯟ ꯇꯧꯔꯛꯑꯦ ꯍꯥꯏꯕꯗꯣ
ꯑꯁꯁꯥ
ꯃꯥꯅ ꯀꯔꯤ ꯍꯥꯏꯕ ꯕꯥꯔꯠꯗꯦ ꯋꯤꯁꯀ ꯇꯧꯔꯛꯇꯦ ꯍꯥꯏ ꯑꯩꯅ ꯑꯕꯨꯡꯉꯣ ꯅꯪꯒꯤ ꯕꯥꯔꯠꯗꯦ ꯑꯗꯣ ꯈꯪꯗꯤ ꯈꯪꯉꯦ ꯌꯥꯝ ꯊꯦꯡꯅ ꯈꯪꯈ꯭ꯔꯕ ꯑꯩꯗꯣ ꯊꯦꯡꯅ ꯈꯪꯈ꯭ꯔꯕ ꯑꯩꯅꯗꯤ ꯅꯪꯒꯤ ꯕꯥꯔꯗꯦ ꯕꯥꯔꯗꯦ ꯀꯦꯛ ꯀꯛꯄꯒꯤ ꯑꯣꯏꯅ ꯏꯁꯇꯦꯇꯥꯁ ꯎꯔꯕꯒꯤ ꯇꯧꯕꯤꯗ꯭ꯔꯕꯅꯦ ꯍꯥꯏꯅ ꯍꯦꯞꯄꯤ ꯔꯦ ꯀꯦꯦꯝ ꯄꯤꯗꯤꯉꯅꯏꯇ꯭ꯔꯦ ꯅꯪ ꯅꯥꯕꯗꯣ ꯊꯨꯅ ꯐꯥꯔꯣ ꯑꯩꯒꯤ ꯕ꯭ꯂꯦꯁꯤꯡꯗꯨ ꯈꯛꯇ ꯉꯥꯏꯔꯦ ꯍꯥꯏꯈ꯭ꯔꯦꯅꯦꯍꯦ
ꯎ ꯅꯣꯏꯒꯤ ꯦꯁꯤꯡꯗ ꯂꯩꯕꯗꯤ ꯂꯩꯒꯗ꯭ꯔꯣ
ꯂꯩꯗ꯭ꯔꯗꯤ ꯀꯩꯅꯣ ꯃꯅꯦꯅꯦ ꯃꯅꯦ
ꯎꯝ
ꯐꯩꯌꯦ ꯐꯩꯌꯦ ꯐꯠꯇꯦꯁꯨ ꯃꯅꯦꯅꯦ ꯃꯅꯦ ꯑꯩꯗꯤ ꯃꯅꯦꯅꯦ ꯑꯥꯢ ꯑꯦꯝ ꯁꯃꯣꯜ ꯑꯟꯇꯤ
ꯌꯥꯏꯅꯦ ꯑꯗꯨ ꯌꯥꯏꯅꯦ ꯑꯗꯨꯁꯨ
ꯑꯟꯇꯤꯅꯦ ꯌꯥꯕꯅꯦ ꯌꯥꯥꯕꯅꯦ ꯌꯥꯥꯕꯅꯦ ꯍꯥꯥ
ꯑꯗꯣ ꯑꯩꯗꯤ ꯀꯨ ꯂꯪꯀꯜꯅꯦꯕ
ꯋꯥꯎ ꯑꯩꯅ ꯑꯩꯗꯤ ꯀꯜ ꯑꯥꯡꯗꯣ ꯆꯠꯠꯇꯦ
ꯁꯥꯊꯤꯕꯁꯦ ꯀꯩ ꯍꯥꯏꯗꯣꯏꯅꯣ ꯕꯦꯠ ꯍꯥꯏꯁꯦ ꯔ ꯍꯣꯠ ꯍꯥꯏꯁꯦꯅ ꯑꯩ ꯈꯪꯗꯗ
ꯂꯨꯕꯤꯅꯦ ꯄꯨꯟꯁꯤꯁꯦ
ꯑꯥ ꯄꯨꯖꯤ ꯄꯨꯖꯤ ꯄꯨꯟꯁꯤ ꯋꯥꯔꯤ ꯂꯤꯔꯁꯦ ꯍꯥꯏꯕ꯭ꯔꯣ ꯅꯨꯡꯉꯥꯏꯕ ꯋꯥꯔꯤ ꯂꯩꯁꯤꯦꯔꯥ ꯀꯥꯞꯅꯤꯡꯕ ꯋꯥꯔꯤ ꯂꯩꯁꯤꯦꯔꯥ
ꯍꯥꯏꯦ ꯍꯥꯏꯗ ꯍꯥꯏꯗꯤ
ꯅꯍ ꯑꯩ ꯋꯥꯔꯤ ꯇꯥꯗꯔꯤꯄꯤꯞ ꯅꯥꯄꯤ ꯇꯥꯈꯤꯅꯤꯔ
ꯎꯝ ꯍꯝ ꯎꯝ
ꯅꯪꯅ ꯑꯩꯅ ꯍꯧꯖꯤꯛ ꯇꯧꯕ ꯊꯕꯛꯁꯦ ꯈꯥꯡꯉꯗꯤ ꯌꯥꯝ ꯍꯩꯔꯦ ꯍꯥꯏꯔꯛꯑꯣ
ꯅꯪꯒꯤꯗ ꯑ ꯈꯨꯂꯣꯡ ꯈꯨꯂꯣꯡ ꯈꯨꯂꯣꯡ ꯇꯧꯕꯅꯦ ꯈꯔ ꯇꯥꯕꯅꯤ
ꯀꯔꯤꯃꯟ꯭ꯔꯥ
ꯑꯥ ꯀꯦ ꯍꯥꯏꯁꯤꯔꯥ
ꯋꯥꯠ ꯑꯥꯝ ꯗꯨꯋꯤꯡ
ꯏꯅꯦ ꯍꯣꯏꯅ ꯌꯥꯝ ꯇꯣꯏꯅ ꯇꯧꯕ ꯊꯕꯛ ꯑꯣꯏꯔꯝꯅꯤ
ꯀꯔꯤ ꯊꯕꯛ ꯉꯝꯃꯦ ꯑꯗꯨꯕꯣ
ꯐꯤ ꯊꯕꯛ ꯑꯣꯏꯔꯅꯤ ꯑꯩꯅ ꯑꯈꯥꯡꯕꯗꯣ ꯆꯨꯝꯂꯝꯅꯤ
ꯉꯝꯗ꯭ꯔꯕꯒꯤ
ꯈ꯭ꯋꯥꯡ ꯈ꯭ꯋꯥꯡ ꯈ꯭ꯋꯥꯡ ꯈ꯭ꯋꯥꯡ ꯈ꯭ꯋꯥꯡ ꯈ꯭ꯋꯥꯡ ꯇꯧꯔꯗꯤ
ꯀꯔꯤ ꯀꯣ ꯀ ꯀꯣꯕꯗꯤ ꯀꯔꯤꯗ ꯍꯥꯏꯔꯛꯑꯣ
ꯅꯪꯅ ꯈꯟꯕꯗꯨꯣꯅꯦ ꯑꯩꯅ ꯈꯟꯕꯗꯣ
ꯍꯥꯏꯔꯛꯑꯣ
ꯁꯤ ꯍꯥꯏꯁꯤꯔꯥ
ꯇꯥꯕ꯭ꯔꯥ
ꯇꯥꯏꯌꯦ ꯇꯥꯏꯌꯦ
ꯀꯅꯥ
ꯍꯧꯖꯤꯛꯀꯤꯗꯣ ꯈꯔꯦ ꯈꯔꯦ ꯈꯔꯦ ꯇꯧꯔꯤꯅꯦ
ꯑꯆꯥ ꯄꯣꯠ ꯆꯥꯕ꯭ꯔꯥ
ꯆꯌꯦ
ꯀꯔꯤ ꯑꯆꯥꯄꯣꯠꯅꯣ
ꯍꯩ ꯆꯥꯕ ꯍꯩ ꯑꯩꯁꯨ ꯆꯥꯅꯤꯡꯗꯛꯑꯕ ꯍꯧꯖꯤꯛ ꯀꯔꯤ ꯍꯥꯏꯅꯣ ꯍꯥꯏꯔꯛꯑꯗꯤ ꯍꯩ ꯌꯥꯝ ꯁꯦꯡꯉꯦ ꯍꯧꯖꯤꯛ ꯑꯩꯅ ꯍꯧꯖꯤꯛ ꯆꯥꯕ ꯍꯩꯁꯦ ꯁꯤꯖꯟꯒꯤ ꯍꯩꯅꯦꯀꯣ ꯍꯥꯏꯔꯛꯑꯣ
ꯁꯤꯖꯟꯒꯤ ꯍꯩ
ꯎꯝ
ꯁꯤꯖꯤꯟꯒꯦ ꯍꯥꯏꯗꯨ ꯌꯥꯝ ꯂꯩꯔꯤꯅꯦ ꯀꯩꯅꯣ
ꯑꯗꯨ ꯌꯥꯝ ꯂꯩꯕꯗꯨꯅꯤꯅꯦ ꯍꯥꯏꯔꯛꯑꯣꯅꯦ
ꯃꯃꯤꯡꯕꯨ ꯍꯥꯏꯁꯔꯦ
ꯇꯥꯕꯗ ꯒ꯭ꯟ ꯒ꯭ꯟꯊꯣꯛꯄ ꯀꯣꯠꯇꯤ ꯐꯖꯅ ꯄꯤꯌꯦ ꯑꯗꯨ ꯈꯪꯗꯅꯤꯅ ꯃꯥꯏꯗꯣ ꯇꯤꯟ ꯊꯥꯅꯤ
ꯀꯨꯀꯨꯝꯕꯒꯨꯝꯕ ꯀꯩ ꯍꯥꯏꯁꯤꯔꯥ
ꯋꯥ ꯀ ꯀꯨꯝꯕꯗꯤ ꯋꯥꯜꯂꯤ ꯆꯤꯡꯒꯤꯗꯤ ꯑꯗꯣ ꯀꯨꯀꯣꯕꯔꯗꯤ ꯁ꯭ꯋꯥꯏꯕꯗ ꯀꯦꯝ ꯌꯥꯝ ꯇꯧꯗꯦ
ꯒꯦꯝ ꯒꯦꯝ ꯇꯧꯕꯗꯤ ꯃꯦꯡꯒꯣꯒꯨꯝꯕ ꯑꯣꯏꯔꯝꯅꯤ
ꯑꯍꯣ ꯃꯦꯡꯒꯣ ꯑꯩ ꯃꯦꯡꯒꯣ ꯄꯨꯟꯁꯤꯗ ꯆꯥꯕꯗ ꯀꯒ꯭ꯌꯥꯝ ꯀꯒ꯭ ꯆꯥ ꯐꯪꯗ꯭ꯔꯤꯍꯦ
ꯑꯦ ꯁꯤ ꯍꯥꯏꯁꯤꯔꯥ ꯃꯨꯟꯅꯕꯗꯣ
ꯑꯃꯨꯛꯀ ꯀꯣꯠ ꯄꯤꯔꯛꯎꯔꯥ ꯇꯥꯃꯦꯡꯂꯣꯡꯒ ꯌꯥꯝ ꯐꯥꯡꯕ ꯃꯤꯅ ꯂꯨꯄꯥ ꯇꯔꯥ ꯀꯨꯟ ꯄꯤꯔꯒ ꯑꯗꯨꯝ ꯆꯥꯕ ꯑꯗꯨ ꯈꯪꯗ꯭ꯔꯗꯤ ꯅꯪ ꯅꯪ ꯀꯗꯥꯏꯗꯒꯤꯔ ꯇꯥꯃꯡꯂꯝꯗꯒꯤ ꯅꯠꯇꯕ꯭ꯔꯥ
ꯃꯦꯡꯂꯣꯡꯗꯒꯤꯗꯤ ꯅꯠꯇ꯭ꯔꯦ ꯍꯥꯟꯅꯗꯤ ꯑꯣꯏꯔꯝꯃꯅꯤ ꯍꯧꯖꯤꯛꯇꯤ ꯅꯣꯅꯦꯗꯒꯤ ꯑꯣꯏꯔꯦ
ꯍꯟꯅ ꯑꯣꯏꯗꯤ ꯍꯟꯅꯒꯤꯅꯦ ꯑꯩꯈꯣꯏꯅ ꯍꯥꯏꯁꯦ ꯉꯪ ꯑꯉꯥꯡꯕ ꯀꯟꯗ ꯂꯨꯄꯥ ꯇꯔꯥ ꯄꯤꯔꯒ ꯀꯗꯥꯏꯗ ꯆꯥꯕ ꯆꯠꯂꯤ ꯍꯥꯏ ꯑꯗꯨ ꯈꯪꯗ꯭ꯔꯗꯤ ꯅꯪ ꯂꯣꯄꯥ ꯅꯠꯇ꯭ꯔꯦ ꯍꯅꯨꯕꯥꯅꯦ
ꯔꯪ ꯔꯪ ꯔꯪ ꯑꯣꯏꯕꯗꯤ ꯍꯧꯖꯤꯛ ꯊꯤꯟꯖꯤꯟꯒꯤꯗꯤ ꯀꯔꯤ ꯍꯥꯏꯁꯤꯔ
ꯑꯦꯟꯅ ꯍꯕ ꯑꯁ ꯑꯗꯨ ꯈꯪꯖꯗꯦ ꯅꯪꯅ ꯈꯖꯥꯏ ꯊꯥꯑꯅꯤꯅ
ꯑꯦꯅꯥ
ꯎꯝ
ꯑꯦꯟ ꯃꯦꯡꯒꯣꯗꯤ ꯑꯣꯏꯔꯝꯃꯦꯀꯣ
ꯑꯦꯝꯅꯦ ꯃꯒꯣꯗꯤ ꯑꯦꯟ ꯍꯥꯏꯕꯅꯦꯅꯥ